ꯍꯂꯣ ꯍꯜꯂꯣ
ꯅꯨꯡꯉꯥꯏꯔꯤꯕ꯭ꯔꯣ
ꯅꯨꯡꯉꯥꯏꯔꯤꯌꯦ ꯆꯥꯛ ꯆꯥꯔꯕ꯭ꯔꯣ
ꯀꯥꯂꯤꯒꯦ
ꯆꯥꯔꯕ꯭ꯔꯣ
ꯆꯥꯔꯦ ꯆꯥꯔꯦ ꯅꯪꯗꯤ ꯆꯥꯔꯕ꯭ꯔꯣ
ꯑꯧ ꯆꯥꯈ꯭ꯔꯦ ꯑꯩꯁꯨ ꯀ꯭ꯔꯤ ꯃꯊꯦꯜ ꯆꯥꯕ꯭ꯔꯣ
ꯑꯩꯈꯣꯏꯁꯦ
ꯑꯦ ꯄꯝꯀꯤꯟꯒꯤ ꯃꯅꯥꯗꯣ ꯑꯗꯨ ꯆꯥꯏꯌꯦ ꯁꯥ ꯆꯥꯏꯌꯦ ꯏꯔꯣꯟꯕ ꯑꯃꯒ
ꯑꯣ ꯍꯥꯎꯕ꯭ꯔꯣ
ꯍꯥꯎꯋꯦ ꯅꯪꯗꯤ ꯀꯔꯤ ꯃꯊꯦꯜ ꯆꯥꯒꯦ
ꯑ ꯑꯩꯅ ꯉꯁꯤꯗꯣ ꯑꯩꯈꯣꯏꯗꯤ ꯌꯦꯟꯁꯥ ꯆꯥꯏꯌꯦ
ꯑꯣ ꯗꯤ ꯗꯨꯝ ꯍꯥꯎꯔꯝꯃꯅꯤ ꯍꯥꯎꯕ꯭ꯔꯣ
ꯑꯦ ꯍꯥꯎ ꯍꯥꯎꯋꯦ ꯍꯥꯏꯇꯥꯔꯦꯀꯣ ꯕꯣꯜ ꯌꯦꯡꯗ꯭ꯔꯣ
ꯕꯣꯜꯗꯣ ꯂꯥꯛꯇ꯭ꯔꯤꯌꯦ ꯍꯧꯖꯤꯛꯇꯤ ꯍꯥꯏ ꯂꯥꯏ ꯀꯨꯝꯕꯗꯤ ꯂꯥꯡꯅꯔꯝꯒꯅꯤ ꯌꯦꯡꯅꯤꯡꯗ꯭ꯔꯕ ꯍꯥꯏꯂꯥꯏꯠ ꯇꯣ
ꯅꯣꯏꯗꯤ ꯅꯪ ꯉꯁꯤ ꯃꯤ ꯀ꯭ꯌꯥ ꯌꯦꯡꯒꯦꯔꯣ
ꯈꯟꯗꯦꯗꯥ ꯅꯅꯥꯎꯅꯨꯄꯥ ꯏꯕꯥꯟꯅꯤ ꯏꯃꯥꯈꯣꯏ ꯂꯥꯛꯇ꯭ꯔꯤꯗꯤ ꯅꯅꯥꯎꯅꯨꯄꯥꯥꯏ ꯏꯕꯥꯅꯤꯒ ꯇꯧ ꯑꯣꯏꯔꯝꯕꯁꯨ ꯌꯥꯏ ꯍꯥꯔꯨꯝꯒꯤ ꯑꯩꯈꯣꯏ ꯑꯥꯔꯣꯝ ꯅꯥꯏꯒꯤ ꯏꯄꯨ ꯑꯃꯥꯅꯤ ꯂꯥꯛꯑꯣ ꯍꯥꯏꯕꯅꯤ ꯂꯥꯛꯀꯗ꯭ꯔꯥ ꯈꯪꯗꯦ
ꯎꯝ ꯅꯣꯏꯕꯗꯣ
ꯍꯣꯏ
ꯑꯣ
ꯕꯣꯜ ꯌꯦꯡꯕ ꯂꯥꯛꯑꯣ ꯔꯤꯐ꯭ꯔꯦꯁꯃꯦꯟꯁꯤ ꯃꯦꯟꯅꯤ ꯍꯥꯏꯕꯅꯦ
ꯑꯣ ꯑꯗꯨꯗ ꯑꯈꯣꯏ ꯂꯩꯀꯥꯏꯗꯁꯨ ꯑꯃ ꯂꯩꯕꯅꯦ ꯃꯥꯒꯤ ꯀꯣ ꯑꯗꯨ ꯃꯥꯁꯨ ꯀꯧꯋꯣ
ꯀꯔꯝꯕꯅꯣ ꯀꯔꯝꯕꯅꯣ ꯅꯪꯅ ꯍꯥꯏꯔꯤꯁꯦ
ꯑ ꯑꯈꯣꯏ ꯂꯩꯀꯥꯏꯗ ꯈ꯭ꯋꯥꯏꯗꯒꯤ ꯆꯥꯎꯕꯗꯨ
ꯑꯣ ꯅꯨꯄꯤꯔꯣ ꯅꯨꯄꯥꯔꯣ
ꯅꯨꯄꯤ ꯍꯥꯏꯇꯥꯔꯦꯀꯣ
ꯑꯣ ꯍꯣꯏ ꯑꯣ ꯃꯥꯗꯣ ꯉꯁꯥꯏꯃꯛ ꯇꯦꯛꯁ ꯊꯥꯅꯔꯝꯕꯅꯦ
ꯑ ꯀꯩꯀꯩ ꯍꯥꯏꯔꯛꯄꯩꯅꯣ ꯃꯥꯗꯤ ꯅꯠ ꯁꯤꯗꯤ ꯋꯥꯈ꯭ꯔꯕ ꯃꯥꯜꯂꯦ ꯃꯥꯗꯤ ꯑ ꯌꯦꯡꯗꯤ ꯌꯦꯡꯒꯅꯤ ꯑꯗꯣ ꯃꯥꯗꯤ ꯇꯨꯝꯒꯅꯤ ꯍꯥꯏ
ꯃꯥ ꯃꯁꯥꯅ ꯍꯥꯏꯖꯕꯅꯦꯕꯀꯣ
ꯑꯗꯨꯗꯤ ꯃꯐꯝ ꯆꯤꯟꯍꯟꯕ ꯂꯥꯛꯀꯦ ꯁꯤꯅꯦꯕ ꯃꯥꯁꯦ
ꯇꯣ ꯃꯥꯑꯁꯤꯗ ꯂꯥꯛꯂꯒ ꯐꯝꯃꯒ ꯂꯩꯈ꯭ꯔꯦꯕ ꯍꯧꯖꯤꯛ ꯍꯧꯖꯤꯛꯇꯤ ꯐꯝꯈꯤꯒꯅꯤ ꯉꯥꯍꯥꯛ ꯂꯩꯔꯒ ꯑꯩ ꯇꯨꯝꯕ ꯆꯪꯈ꯭ꯔꯅꯤ ꯍꯥꯏꯌꯦ
ꯑꯣ
ꯄꯥꯏꯂꯩꯇꯦ ꯑꯩꯈꯣꯏꯁꯨ ꯃꯥꯁꯨ ꯋꯥꯕ ꯍꯥꯏꯕ ꯑꯣꯏꯕꯅꯤꯅꯀꯣ
ꯎꯝ ꯍꯣꯏ ꯍꯣꯏ
ꯃꯥꯁꯦ ꯑꯃꯔꯣꯝꯗ ꯈꯜꯂꯗꯤ ꯌꯥꯝ ꯀꯔꯤ ꯍꯥꯏꯒꯅꯤ ꯎꯝ ꯃꯥꯁꯦꯀꯣ
ꯎꯝ
ꯑꯥ ꯎꯝ ꯃꯥꯁꯦ ꯃꯋꯥ ꯂꯩꯌꯦꯕꯥ
ꯎꯝ
ꯃꯋꯥꯁꯤꯅꯀꯣ ꯉꯔꯥꯡꯗꯒꯤ ꯁꯥ ꯁꯥ ꯍꯥꯏꯔꯒ ꯂꯩꯕ
ꯑꯥ
ꯑꯗꯣ ꯉꯁꯤꯗꯤ ꯂꯥꯛꯈ꯭ꯔꯦꯕ ꯃꯕꯥꯅꯤꯁꯦ
ꯎꯝ
ꯂꯥꯔꯒ ꯑꯩꯅ ꯀꯗꯥꯏ ꯁꯥ ꯉꯁꯥꯏ ꯍꯪꯕ ꯀꯣ
ꯎꯝ
ꯑꯥ ꯃꯥ ꯑꯥ ꯃꯥꯋ꯭ꯗꯨꯅ ꯗꯨꯀꯥꯟ ꯍꯥꯡꯗꯦ ꯍꯥꯏꯅ ꯍꯥꯏꯕꯅꯦꯕ
ꯑꯣ
ꯉꯔꯥꯡꯅ ꯑꯃꯨꯛꯀ ꯂꯨꯄꯥ ꯀꯨꯟꯊ꯭ꯔꯥ ꯀꯨꯟꯊ꯭ꯔꯥ ꯈꯥꯏꯁꯦ ꯍꯥꯏꯅ ꯍꯥꯏꯕꯀꯣ
ꯎꯝ
ꯑꯗꯣ ꯈꯪꯗꯦ ꯂꯩꯀꯥꯏ ꯑꯃ ꯂꯩ ꯅꯔꯒ ꯁꯨꯃꯥꯏꯅ ꯉꯥꯡꯕꯁꯦ ꯌꯥꯝ ꯇꯟꯕ
ꯑꯗꯣ ꯑꯩꯁꯨ ꯑꯥ ꯃꯃꯉꯣꯟꯗꯗꯤ ꯍꯥꯏꯗꯦ ꯃꯥꯏ ꯅꯨꯄꯤꯅ ꯍꯥꯏꯁꯅꯨ ꯍꯥꯏꯅ ꯍꯣꯔꯦꯟꯀꯣ
ꯑ ꯄꯥꯎꯗ ꯇꯝꯁꯅꯨ ꯍꯥꯏꯔꯒ
ꯍꯣꯏ ꯇꯝꯁꯅꯨ ꯉꯥꯏꯅ ꯑꯗꯨꯝ ꯍꯥꯏꯕ ꯑꯩꯁꯨ ꯑꯗꯣ ꯎꯝ ꯈꯪꯗꯦ ꯑꯗꯨ ꯏꯁꯩ ꯁꯛꯄꯤꯒꯤ ꯀꯣꯟꯁꯤ ꯀꯔꯤ
ꯑꯣ ꯉꯁꯤꯗꯤ ꯔꯤꯐ꯭ꯔꯦꯁꯃꯦꯟ ꯃꯈꯥꯔꯣꯝꯈꯣꯏꯅ ꯄꯨꯊꯣꯛꯀꯅꯤ ꯍꯥꯏꯗꯥꯏ
ꯑꯁ ꯀꯥꯏꯗꯒꯤꯅꯣꯗ ꯉꯁꯥꯏ ꯑꯥ ꯏꯅꯥꯎꯅꯨꯄꯥ ꯏꯆꯥ ꯅꯨꯄꯥ ꯉꯣꯟꯗ ꯆꯥꯎ ꯍꯥꯏꯅ ꯄꯤꯔꯛꯄ ꯑ ꯑꯩꯅ ꯄꯨꯔꯛꯄꯀꯣ ꯑꯗꯨꯁꯦ ꯈꯪꯗꯦ ꯑꯗꯨ ꯄꯨꯝꯗ꯭ꯔꯗꯤ ꯍꯣꯏ ꯆꯥꯕ ꯇꯥꯔꯦ ꯄꯨꯝꯂꯗꯤ ꯈꯨꯏ
ꯅꯠꯇꯦ ꯉꯁꯥꯏ ꯑꯩꯉꯣꯟꯗꯁꯨ ꯀꯧꯋꯦꯕ ꯐꯨꯠꯕꯣꯜ ꯌꯦꯡꯕ ꯂꯥꯛꯑꯣ ꯔꯤꯐ꯭ꯔꯦꯁꯃꯦꯟꯈꯣꯏ ꯂꯣꯏꯅ ꯔꯦꯗꯤ ꯂꯩꯔꯦꯒꯥꯏ ꯑꯩꯅ
ꯑꯁ ꯑꯩꯁꯨ ꯁꯦꯝꯃꯤꯅꯤ ꯒꯥꯏꯅꯈꯨꯝꯕ ꯑꯗꯨꯝ
ꯎꯝ ꯑꯁ ꯃꯆꯤꯟ ꯊꯤꯕꯅꯦꯗ ꯉꯁꯥꯏ ꯑꯩꯅ ꯉꯧꯕꯗꯨ ꯕꯥꯔꯗꯦꯒꯤ ꯑꯗꯨꯅꯦꯕ ꯑꯗꯣ ꯑꯩꯅꯁꯨ ꯑꯗꯨꯗꯨ ꯆꯥꯍꯟꯒꯦ ꯍꯥꯏꯅ ꯇꯧꯕ ꯌꯨꯝꯗ ꯂꯥꯛꯄꯅꯤꯅ ꯀꯔꯤꯁꯨ ꯆꯥꯅꯉꯥꯏ ꯂꯩꯇꯕꯀꯣ
ꯎꯝ
ꯑꯣ ꯑꯗꯨꯗꯣ ꯍꯥꯎꯋꯦ ꯉꯁꯥꯏ ꯄꯤꯔꯛꯏꯕ ꯃꯣꯏꯖꯨ ꯑꯗꯨ ꯑꯩꯅ ꯆꯥꯔ ꯍꯥꯎꯋꯦ ꯊꯥꯎ ꯌꯥꯝ ꯌꯥꯝꯕꯁꯨ ꯅꯠꯇꯦ ꯆꯞ ꯆꯥꯢ ꯊꯥꯎꯒꯨꯝꯕꯗꯨ ꯌꯥꯝ ꯌꯥꯝꯃꯜꯂꯗꯤ ꯇꯜꯂꯦꯕ ꯆꯥꯅꯤꯡꯗꯦꯕ ꯉꯁꯤ ꯐꯖꯅ ꯆꯥꯔꯦ ꯑꯗꯨ ꯇꯥꯞ ꯆꯥꯔꯦ ꯑꯃꯨꯛ ꯆꯥꯔꯁꯨ ꯇꯥꯞ ꯆꯥꯔꯦ
ꯐꯨꯠꯕꯣꯜꯒ ꯌꯦꯡꯅꯤꯡꯗꯦ ꯇꯨꯝꯅꯤꯡꯈ꯭ꯔꯦ ꯍꯥ
ꯀꯔꯤ ꯏꯟꯁꯥꯡ ꯆꯥꯕ꯭ꯔꯣ
ꯑꯥꯁ ꯍꯧꯖꯤꯛꯃꯛꯀꯤ ꯏꯟꯁꯥꯡ ꯑꯩꯅ ꯍꯥꯏꯔꯤꯗꯨꯗꯤ
ꯑꯩ ꯇꯥ ꯍꯧꯗ꯭ꯔꯦ ꯍꯦ
ꯃꯥꯏꯔꯦꯟ ꯃꯅꯥꯒ ꯑꯗꯨꯒ ꯖꯤꯟꯁ ꯑꯃꯒ ꯁꯣꯏꯕꯨꯝ ꯏꯔꯣꯟꯕ ꯑꯃꯒ ꯆꯥꯏꯌꯦ ꯑꯩꯅ ꯍꯨꯖꯤꯛꯃꯛ ꯍꯥꯏꯔꯤꯗꯨꯗꯤ
ꯑꯣ ꯅꯪꯒꯤ ꯏꯟꯁꯥꯡ ꯈꯨꯗꯛꯇ ꯊꯣꯡꯕ꯭ꯔꯣ
ꯍꯥ
ꯌꯦꯟꯁꯥꯗꯨ ꯈꯨꯗꯛꯇ ꯊꯣꯡꯕ꯭ꯔꯥꯕ
ꯍꯣꯏ ꯈꯨꯗꯛꯇ ꯊꯣꯡꯕꯅꯦ ꯉꯁꯥꯏ ꯂꯧꯔꯒ
ꯎꯪ
ꯏꯁꯤꯡ ꯃꯍꯤ ꯌꯥꯎꯗꯕꯤꯗ ꯀꯪꯅ ꯗꯤ ꯐ꯭ꯔꯥꯏ ꯇꯧꯈ꯭ꯔꯕ
ꯎꯪ ꯅꯣꯏꯅꯤꯗꯤ ꯉꯁꯤ ꯇꯥꯔꯔꯣꯏ
ꯆꯥꯒꯅꯤꯌꯦ ꯑꯗꯨꯗꯤ ꯑꯩꯒꯤ ꯏꯅꯃꯥꯅ ꯂꯧꯕꯅꯦ ꯏꯟꯁꯥꯡꯒꯤꯗꯤ
ꯑꯣꯑꯣ
ꯑꯩꯅ ꯉꯁꯥꯏ ꯏꯅꯥꯎ ꯅꯨꯄꯥꯅ ꯆꯥꯁꯦ ꯆꯥꯁꯦ ꯑꯩꯉꯣꯟꯗ ꯑꯗꯨꯝ ꯍꯥꯏꯔꯂꯩꯕ ꯃꯥꯒꯤ ꯇꯨ ꯆꯥꯕꯅꯤꯅ ꯑꯩꯖꯨ ꯅꯨꯡꯉꯥꯏꯇꯦ ꯍꯥꯏꯔꯒ ꯂꯧꯕꯤꯈ꯭ꯔꯕ
ꯎꯎꯪ
ꯑꯗꯨꯒ ꯁꯦꯝ ꯁꯦꯝꯗ꯭ꯔꯤꯗ
ꯁꯦꯝꯗ꯭ꯔꯤ ꯍꯥꯏꯕꯗꯤ ꯑꯣ ꯉꯁꯥꯏ ꯉꯁꯥꯏ ꯆꯠꯅꯉꯥꯏꯗꯣ
ꯎꯝ
ꯎꯪꯎꯪ ꯈꯪꯗꯦ ꯉꯁꯥꯏ ꯌꯥꯝꯅꯗꯤ ꯂꯩꯔꯤ ꯑꯗꯣ ꯆꯥꯅꯤꯡꯒꯗꯧ ꯃꯥꯟꯗ꯭ꯔꯦ ꯉꯁꯤꯗꯤ ꯄꯨꯛ ꯄꯨꯔꯥ ꯊꯟꯈ꯭ꯔꯕꯅꯤꯅ
ꯑꯣ ꯑꯗꯨꯕꯨ ꯄꯨꯡ ꯚꯔꯣꯒꯨꯝꯕ ꯇꯥꯔꯗꯤ ꯑꯃꯨꯛ ꯍꯦꯛ ꯂꯥꯝꯕꯒꯨꯝ ꯌꯥꯎꯒꯅꯤ ꯍꯣꯢ ꯆꯥꯛ ꯇꯪ ꯆꯥꯔꯒ ꯑꯗꯨꯗꯣ ꯄꯨꯡ ꯑꯃ ꯃꯈꯥꯏ ꯇꯥꯕꯗꯤ ꯈꯔ ꯂꯥꯝꯕꯒꯨꯝ ꯇꯧꯋꯦ ꯏꯕꯥꯅꯤ ꯐ꯭ꯂꯥꯛꯁ ꯃꯆꯥꯗꯣ ꯆꯥ ꯂꯣꯏꯅ ꯊꯛꯑꯦ ꯂꯣꯏꯗ꯭ꯔꯤ ꯐꯥꯎ ꯊꯥꯛꯄꯅꯦ
ꯅꯣꯏ ꯑꯅꯤꯗꯨ ꯀꯩꯗꯧꯉꯩ ꯉꯧꯕ꯭ꯔꯕ ꯑꯃꯨꯛꯀ
ꯀꯔꯝꯕꯅꯣ ꯉꯁꯤꯒꯤꯗꯣ
ꯍꯣꯏ
ꯅꯣꯏꯗ꯭ꯔꯤꯌꯦ
ꯅꯠꯇꯦ ꯅꯠꯇꯦ ꯉꯔꯥꯡꯒꯤꯗꯣ
ꯉꯔꯥꯡꯗꯣ ꯑꯍꯤꯡꯗ ꯑꯩꯅ ꯆꯥꯛ ꯑꯇꯣꯞꯄ ꯉꯧꯔꯒꯗꯤ ꯊꯝꯕ
ꯎꯪ ꯅꯪꯅ ꯐꯣꯇꯣ ꯊꯥꯔꯛꯑꯦꯗꯅ
ꯎꯍꯣ ꯍꯣꯏ ꯑꯗꯨꯏ ꯉꯁꯥꯏ ꯉꯧꯈ꯭ꯔꯕꯅꯦ ꯎꯝ ꯅꯪꯗꯤ ꯇꯨꯝꯈ꯭ꯔꯕ ꯃꯥꯜꯂꯦ ꯉꯔꯥꯡꯗꯤ ꯑꯣꯟꯂꯥꯏꯟ ꯂꯩꯇꯦ ꯎꯝ ꯅꯪ ꯃꯍꯧꯁꯥ ꯊꯦꯡꯅ ꯇꯨꯝꯕꯅꯤꯅ ꯑꯩꯁꯨ ꯑꯣꯟꯂꯥꯏꯟ ꯂꯩꯒꯦꯔꯥ ꯍꯥꯏꯔ ꯑꯩꯅ ꯊꯥꯕ
ꯂꯛꯇꯕꯗꯨꯅ ꯑꯣ ꯉꯁꯤ ꯇꯨꯝꯈ꯭ꯔꯕ ꯃꯥꯜꯂꯦ ꯈꯟꯈ꯭ꯔꯦ ꯑꯩꯁꯨ
ꯁꯥꯏ ꯑꯌꯨꯛꯀꯤꯗꯤ ꯅꯪ ꯌꯦꯡꯕ꯭ꯔꯣ ꯏꯪꯂꯦꯟꯒꯤꯗꯣ
ꯍꯥꯥ
ꯉꯁꯥꯏ ꯑꯌꯨꯛꯀꯤꯗꯤ ꯌꯦꯡꯕ꯭ꯔꯣꯕ
ꯀꯔꯝꯕꯅꯣ ꯀꯅꯥ ꯈꯣꯏꯔꯣ
ꯑꯁ ꯉꯁꯥꯏ ꯑꯌꯨꯛꯀꯤ ꯃꯦꯛꯁꯤꯀꯣꯒ ꯏꯪꯂꯦꯟ ꯊꯣꯛꯄꯗꯣ
ꯑꯣ ꯌꯦꯡꯗꯦ ꯌꯦꯡꯗꯦ ꯑꯗꯨꯁꯨ ꯑꯩꯗꯤ ꯃꯦꯛꯁꯤꯀꯣ ꯉꯝꯍꯟꯅꯤꯡꯕꯅꯦ ꯑꯗꯨ ꯏꯪꯂꯟꯅ ꯉꯝꯈ꯭ꯔꯦ ꯎꯄꯥꯏ ꯂꯩ
ꯍꯣꯏ ꯃꯤ ꯑꯌꯥꯝꯕꯅ ꯃꯦꯛꯁꯤꯀꯣ ꯉꯝꯍꯟꯅꯤꯡꯕꯅꯦ ꯑꯗꯣ ꯑꯩꯗꯤ ꯁꯣꯟꯗ ꯃꯁꯛ ꯐꯖꯕ ꯑꯃ ꯌꯥꯎꯋꯦꯕ
ꯏꯪꯂꯦꯟꯗꯔꯣ
ꯎꯝ
ꯏꯁ ꯃꯦꯛꯁꯤꯀꯣꯗꯁꯨ ꯌꯥꯎꯕꯅꯦꯍꯦ ꯔꯥꯁꯤ ꯌꯥꯝ ꯂꯩꯕ
ꯈꯪꯗꯦ ꯑꯩꯅ ꯈꯪꯕꯗ ꯑꯗꯨꯝ ꯌꯥꯎꯕꯒꯤꯀꯣ
ꯎꯝ ꯎꯝ
ꯈꯪꯕ ꯑꯩꯉꯣꯟꯗ ꯉꯥꯛꯇ ꯁꯄꯣꯔꯠ ꯇꯧꯕ ꯍꯥꯏꯕ ꯇꯥꯔꯦ ꯉꯁꯤꯗꯤ ꯅꯨꯡꯉꯥꯏꯗꯤ ꯅꯨꯡꯉꯥꯏꯔꯝꯅꯤꯍꯦ ꯉꯁꯤꯗꯤ ꯑꯁ ꯉꯁꯤꯗꯤ
ꯑꯁ ꯅꯨꯡꯉꯥꯏꯒꯅꯤꯍꯦ ꯉꯁꯤꯗꯤ ꯃꯤ ꯑꯍꯩꯕ
ꯃꯤ ꯍꯥꯏꯅꯉꯥꯏ ꯌꯥꯝ ꯂꯩꯌꯦ ꯉꯁꯤꯗꯤ
ꯎꯝ
ꯑꯣ ꯅꯍꯥꯟꯗꯣ ꯈꯪꯕ꯭ꯔꯥ
ꯎꯝ
ꯏꯅꯥꯎꯅꯨꯄꯥ ꯑꯃ ꯂꯩꯌꯦꯕ
ꯎꯝ
ꯑ ꯑꯥ ꯑꯥ ꯑꯥꯎꯠꯁꯥꯏꯗꯠꯇ ꯂꯩꯕꯀꯣ
ꯎꯝ
ꯀꯩꯅꯣ ꯇꯝꯒꯅꯤ ꯍꯥꯏꯅ ꯆꯠꯄꯗꯨ ꯑꯗꯨ ꯅꯅꯥꯎ ꯅꯨꯄꯥꯒ ꯌꯥꯝ ꯇꯤꯟꯅꯕꯗꯣ
ꯎꯝ
ꯈꯪꯕ꯭ꯔꯥ
ꯍꯣꯏ
ꯑꯗꯨ ꯅꯨ ꯑꯗꯨꯗꯣ ꯏꯁꯇꯦꯇꯁ ꯑꯗꯨꯝ ꯊꯝꯕ ꯏꯁꯇꯦꯇꯁ ꯑꯗꯨꯝ ꯊꯝꯕꯒꯤ ꯑꯩꯅꯀꯣ ꯑꯗꯨꯝ ꯀꯩꯅꯣꯒꯤ ꯊꯝꯕ ꯄ꯭ꯔꯣꯇꯨꯒꯜꯒꯤ ꯅꯨꯄꯥꯗꯣ
ꯎꯝ
ꯑꯗꯨꯒꯤ ꯑꯩꯅ ꯃꯥꯅ ꯏꯁꯇꯦꯇꯁ ꯊꯝꯕ ꯈꯨꯗꯤꯡꯒꯤ ꯑꯩꯅ ꯅꯣꯛꯄꯅꯦꯕ ꯃꯔꯝꯗꯤ ꯍꯥꯏꯗ꯭ꯔꯒ
ꯎꯝ
ꯑꯗꯨꯒꯤ ꯃꯥꯅ ꯁꯨꯃꯥꯏꯅ ꯍꯥꯏꯕ ꯑꯩꯒꯤ ꯃꯤꯡ ꯄꯜꯂꯒ ꯀꯣ ꯑꯥ ꯑꯩꯒꯤ ꯃꯤꯡ ꯄꯜꯂꯒ ꯑꯥ ꯏꯆꯦꯁꯨ ꯀꯧꯗꯦꯀꯣ
ꯎꯝ
ꯑꯗꯨꯒ ꯅꯪ ꯀꯔꯤ ꯅꯨꯡꯉꯥꯏꯇꯕ ꯂꯩꯕ꯭ꯔꯥ ꯍꯥꯏꯅ ꯍꯥꯏꯕ ꯑꯩꯒꯤ ꯃꯤꯡ ꯄꯜꯂꯒ ꯀꯔꯤ ꯀꯔꯤꯁꯨ ꯑꯗꯨꯅ ꯄꯥꯉꯣꯟꯗ ꯍꯥꯏꯅꯗꯦ ꯈꯣꯠꯇꯦꯁꯨ ꯍꯥꯏꯗꯦꯕ ꯑꯗꯨ ꯃꯥꯅ ꯇꯧꯕ ꯈꯨꯗꯤꯡ ꯅꯣꯛꯄꯅꯦꯕ ꯑꯗꯩ ꯃꯥꯁꯦ ꯁꯥꯎꯈ꯭ꯔꯕ ꯖꯥꯠꯅꯦꯕ ꯄꯨꯔꯥ ꯀꯩꯅꯣꯗ ꯌꯥꯝꯅ ꯀꯩꯅꯣ ꯇꯧꯔ ꯋꯥꯈꯜ ꯆꯥꯈ꯭ꯔꯒ ꯃꯥꯁꯤꯦ ꯏꯁ꯭ꯇꯦꯇꯁ ꯊꯝꯕꯅꯦꯕ ꯑꯗꯨ ꯅꯨꯄꯥꯒꯤꯀꯣ ꯋꯥꯍꯩ ꯑꯃ ꯑꯗꯣ ꯑꯩꯅ ꯑꯗꯨꯝ ꯅꯣꯛꯄꯤꯕꯒꯤ ꯃꯥꯅ ꯀꯔꯤ ꯅꯨꯡꯉꯥꯏꯇꯕ ꯂꯩꯕ꯭ꯔꯥ ꯑꯩꯉꯣꯟꯗ ꯅꯪ ꯍꯥꯏꯕ ꯑꯗꯨꯒꯤ ꯑꯩꯅ ꯑ ꯑꯗꯨꯒ ꯃꯥꯅ ꯅꯪ ꯅꯪ ꯑꯥꯔꯖꯦꯟꯇꯤꯅꯥꯒꯤ ꯄꯦꯟ꯭ꯔꯥ ꯍꯥꯏꯕ ꯑꯩ ꯔꯤꯄ꯭ꯂꯥꯏ ꯇꯧꯗꯦꯕ ꯑꯗꯨꯒ ꯑꯩꯅ ꯑꯥꯔꯖꯦꯟꯇꯤꯅꯥꯗꯤ ꯒꯣꯠꯅꯦ ꯀꯩꯅꯣ ꯑꯩꯅ ꯍꯥꯏꯕꯀꯣ
ꯎꯝ
ꯔꯤꯄ꯭ꯂꯥꯏ ꯇꯧꯗꯦꯕ ꯃꯥꯗꯨ ꯑꯩ ꯑꯩꯅ ꯑꯗꯨꯝ ꯅꯧꯕꯒꯤ ꯃꯥꯁꯦ ꯔꯤꯄ꯭ꯂꯥꯏ ꯇꯧ ꯑꯩꯅ ꯑꯩꯒꯤ ꯃꯥꯅ ꯊꯝꯕ ꯈꯨꯗꯤꯡꯒꯤ ꯑꯩꯅ ꯑꯗꯨꯝ ꯊꯝꯕ ꯑꯗꯨꯏ ꯃꯥꯅ ꯑꯗꯨ ꯅꯨꯃꯤꯠꯇꯤ ꯔꯤꯄ꯭ꯂꯥꯏ ꯇꯧꯕ
ꯁꯥꯎꯃꯜꯂꯒ
ꯍꯣꯏ ꯃꯣꯏ ꯏꯃꯨꯡꯗꯤ ꯑꯗꯨꯉꯣꯟꯗ ꯂꯣꯏꯅ ꯁꯞꯄꯣꯔꯠ ꯇꯧꯋꯦꯅ ꯑꯗꯨ ꯅꯍꯥꯟꯁꯨ ꯑꯗꯨꯝ ꯀꯩꯅꯣꯅ ꯃꯆꯦꯅ ꯊꯝꯕꯒꯤ ꯑꯩꯅ ꯕꯤꯗꯤꯑꯣ ꯑꯗꯨꯝ ꯀꯔꯤ ꯍꯥꯏꯈꯤꯅꯤ ꯑꯗꯨꯝ ꯎꯁꯤꯠꯇꯕꯒꯨꯝꯅ ꯑꯗꯨꯝ ꯇꯧꯕ
ꯎꯝ ꯎꯝ
ꯑꯗꯨꯗꯤ ꯃꯥꯅ ꯌꯦꯡꯅꯁꯦ ꯍꯥꯏꯅ ꯍꯥꯏꯕ
ꯎꯝ
ꯑꯩ ꯉꯝꯗꯕꯗ ꯑꯩ ꯏꯁꯇꯦꯇꯁ ꯇꯧꯒꯦꯕ ꯑꯩꯗꯤ ꯑꯗꯨ ꯅꯨꯄꯥꯅ ꯑꯗꯨ ꯅꯨꯄꯥꯅ ꯉꯝꯗꯁꯨꯨ ꯍꯥꯏꯕꯅꯦ ꯑꯩꯗꯤ ꯌꯦꯡꯅꯤꯡꯗꯕꯅ ꯑꯩ ꯉꯥꯎꯔꯦ ꯃꯥꯒꯤ ꯑꯏꯛ ꯇꯤꯡ ꯃꯥꯒꯤ ꯀꯔꯤ ꯀꯔꯤ ꯑꯗꯣ ꯉꯁꯥꯏꯗꯨ ꯈꯪꯕ꯭ꯔꯥ ꯑ ꯅꯨꯄꯤ ꯑꯃꯁꯦ ꯀꯣꯜ ꯉꯥꯡꯅꯕꯅꯦꯕꯀꯣ
ꯎꯝ
ꯑꯩꯁꯨ ꯃꯥ ꯈꯪꯗꯦꯕ
ꯎꯝ
ꯑꯗꯨꯒ ꯎꯝ ꯑꯩꯉꯣꯟꯗ ꯁꯨꯃꯥꯏꯅ ꯍꯥꯏꯕ ꯈꯪꯕ꯭ꯔꯥ ꯑꯥ ꯑꯩꯅ ꯑꯗꯨꯝ ꯍꯪꯕ ꯑꯩꯅ ꯅꯪꯗꯤ ꯀꯅꯥ ꯄꯣꯠ ꯇꯧꯕ꯭ꯔꯥ ꯍꯥꯏꯅ ꯍꯪꯕ ꯑꯗꯨꯒꯤ ꯃꯥꯅ ꯑꯗꯨ ꯅꯨꯄꯤꯗꯨ ꯌꯥꯝ ꯅꯣꯡꯅꯤꯡꯉꯦ ꯈꯪꯕ꯭ꯔꯥ ꯑꯗꯨꯒ ꯁꯨꯃꯥꯏꯅ ꯍꯥꯏꯕꯅꯦꯕ ꯑ ꯑꯩꯗꯤ ꯑ ꯀꯩꯅꯣ ꯎꯝ ꯉꯔꯥꯡ ꯑ ꯑꯥ ꯕ꯭ꯔꯥꯖꯤꯜ ꯇꯧꯕꯅꯤ ꯍꯥꯏꯕ ꯑꯗꯨ ꯉꯝꯗ꯭ꯔꯦ ꯍꯥꯏꯕ ꯑꯗꯨ ꯑꯩꯅ ꯍꯣꯏ ꯑꯗꯨꯝ ꯑꯩꯗꯤ ꯑꯗꯨꯝ ꯍꯥꯏꯕ ꯎꯝ ꯑꯩꯗꯤ ꯑꯥꯔꯖꯦꯟꯇꯤꯅꯥ ꯇꯧꯏ ꯍꯥꯏꯅ ꯍꯥꯏꯕ ꯑꯗꯨꯒꯤ ꯃꯥꯅ ꯍꯥꯏꯕꯅꯦꯕ ꯎ ꯀꯩꯅꯣꯗꯨ ꯋꯥꯡꯕ ꯉꯝꯗꯕ ꯅꯨꯄꯥ ꯈꯪꯁꯨ ꯈꯪꯅꯗꯕꯅꯦꯕ ꯏꯕꯥꯟꯅꯤꯗꯣ ꯈꯪꯕ꯭ꯔꯥ ꯑꯗꯨꯗ ꯑꯩꯁꯦ ꯁꯥꯎꯒꯦꯕꯀꯣ ꯑꯩꯅ ꯍꯥꯏꯕ ꯑꯥ ꯑꯩꯈꯣꯏꯅꯤꯗꯣ ꯑꯗꯨꯝ ꯑꯥ ꯑꯩꯈꯣꯏꯅꯤꯗꯣ ꯐꯣꯟ ꯌꯦꯡꯉꯣꯅꯦ ꯅꯨꯃꯤꯠ ꯉꯁꯤꯅꯦ ꯑꯍꯥꯟꯕꯅꯦ ꯉꯥꯡꯅꯕꯗꯣ ꯑꯗꯨꯒ ꯌꯦꯡꯉꯣ ꯑꯗꯨꯒ ꯁꯨꯃꯥꯏꯅ ꯍꯥꯏꯌꯦ ꯎꯝ ꯔꯣꯅꯥꯜꯗꯤ ꯔꯣꯅꯥꯜꯗꯣꯗ ꯌꯦꯡꯉꯨꯅꯦ ꯑꯥ ꯃꯁꯛꯁꯨ ꯐꯖꯩ ꯃꯥꯗꯤ ꯑꯥ ꯐꯤꯠꯁꯨ ꯋꯥꯡꯉꯦ ꯀꯥꯏ ꯑꯗꯨꯝ ꯍꯥꯏꯕ ꯑꯗꯨꯒ ꯑꯗꯨ ꯑꯩ ꯁꯞꯄꯣꯔꯠ ꯇꯧꯕ ꯅꯨꯄꯥꯗꯨ ꯑꯗꯨꯗꯤ ꯌꯥꯝ ꯇꯨꯄꯖꯩ ꯏꯄꯤꯛ ꯄꯤꯛꯔꯒ ꯍꯥꯏꯅ ꯀꯥꯏꯅ ꯍꯥꯏꯕ ꯑꯩ ꯑꯗꯨꯒꯤ ꯑꯩꯅ ꯎ ꯑꯗꯨ ꯅꯨꯄꯥꯗꯤ ꯕꯣꯜꯁꯨ ꯄꯥꯏꯗꯕꯤꯗꯕ ꯕꯣꯜ ꯆꯪꯏ ꯍꯥꯏꯅ ꯇꯧꯕꯗꯨ ꯍꯥꯏꯅ ꯍꯥꯏꯕ ꯈꯪꯕ꯭ꯔꯥ ꯑꯩꯈꯣꯏꯅꯤꯗꯣ ꯈꯪꯅꯗꯕꯅꯦꯕ ꯑꯗꯨꯁꯨ ꯌꯦꯠꯅꯈ꯭ꯔꯦꯕ ꯈꯪꯕ꯭ꯔꯥ
ꯑ
ꯑꯗꯨ ꯑꯗꯨꯝ ꯃꯤꯈꯣꯏꯒ ꯌꯦꯠꯅꯕꯁꯦ ꯁꯤꯅ ꯑꯍꯥꯟꯕꯅꯦꯕ ꯑꯗꯨꯝ ꯃꯤ ꯃꯤꯅ ꯌꯦꯛꯅꯕꯁꯦ ꯆꯨꯝꯗꯤ ꯆꯨꯝꯕ ꯖꯥꯠꯅꯦ
ꯑꯣꯏꯔꯝꯅꯤ
ꯑꯩꯈꯣꯏꯁꯨ ꯑꯗꯨ ꯄꯥꯝꯕꯅꯤꯅ ꯑꯗꯨ ꯅꯨꯄꯥꯒꯤ ꯑꯐꯥꯕ ꯉꯥꯛꯇ ꯎꯕꯗꯣ
ꯑꯗꯨꯅꯦꯕ